ꯍꯜꯂꯣ
ꯑꯣ
ꯇꯥ
ꯍꯜꯂꯣ ꯇꯥꯏ
ꯇꯥꯔꯦ ꯇꯥꯔꯦ ꯀꯩꯅꯣ ꯇꯠꯂꯤꯗꯨꯕꯨ ꯀꯣꯜꯗꯣ
ꯑꯗꯨꯅ ꯂꯁꯟ ꯈꯪꯗꯤ ꯀꯃꯥꯏꯅꯗꯅꯣ ꯅꯦꯠꯋꯥꯛ ꯅꯨꯡꯉꯥꯏꯇ꯭ꯔꯤꯔꯥ ꯈꯪꯗꯦ ꯉꯁꯥꯏꯈꯩꯗꯤ ꯀꯩꯝ ꯇꯧꯗꯦ
ꯎ ꯀꯣꯟꯜ ꯂꯥꯛꯁꯜꯂꯛꯄꯗꯨꯗꯤ ꯋꯥꯔꯤꯥꯟꯅ꯭ꯔꯕ ꯑꯃꯨꯛ ꯂꯥꯛꯁꯜꯂꯛꯑꯗꯤ ꯇꯠꯇꯣꯏ ꯆꯥꯠꯂꯣ
ꯑ ꯀꯊꯦ ꯄꯝꯩ ꯀꯣꯟ ꯑꯃ ꯇꯧꯔꯒꯦꯕ ꯁꯤ ꯂꯣꯏꯔꯀꯥꯟꯗ ꯃꯤꯅꯤꯠ ꯀꯌꯥꯗꯅꯣ ꯍꯧꯖꯤꯛ ꯇꯠꯂꯤꯅꯣ ꯈꯪꯍꯧꯕ꯭ꯔꯥ ꯐꯅꯌꯥꯝ ꯍꯥꯞꯇꯦ
ꯑꯗꯨꯒ ꯀꯃꯥꯏꯅ
ꯁꯤꯨꯝ ꯁꯤꯟ ꯑꯅꯤꯒ ꯍꯥꯞꯅꯤꯡꯉꯥꯏ ꯌꯥꯎꯕ ꯅꯠꯇꯦ ꯑꯩꯉꯣꯟꯗꯤ ꯆꯠꯇ꯭ꯔꯦꯕ ꯎꯝ
ꯑꯗꯣ ꯃꯤꯅꯤꯠꯇꯣ ꯃꯉꯥꯃꯨꯛꯇꯅꯦꯕ
ꯀꯅꯤꯕ ꯃꯤꯅꯤꯠ ꯃꯉꯥꯃꯨꯛꯇꯪ ꯑꯣꯏꯔꯝꯕꯃ ꯍꯦ ꯐꯅꯌꯥꯝ ꯐꯅꯌꯥꯝ ꯁꯥꯡꯈ꯭ꯔꯕꯅꯤ ꯑꯩꯈꯣꯏꯅ ꯋꯥꯔꯤ ꯁꯥꯟꯅꯕ
ꯉꯝꯇꯅꯤ ꯋꯥꯔꯗꯠꯇꯣ ꯀꯩꯅꯣ ꯈꯛꯇꯪ ꯑꯣꯏꯕ ꯊ꯭ꯔꯤ ꯍꯟꯗ꯭ꯔꯦꯗ ꯁꯝꯊꯤꯡ
ꯋꯥꯠꯀ ꯊꯣꯛꯄ꯭ꯔꯣ ꯇꯥꯛꯁꯦ ꯌꯥꯝꯊꯠꯂꯛꯀꯥꯟꯗꯅꯦ
ꯀꯣꯛꯄꯅꯤ
ꯑꯩꯗꯤ ꯈꯪꯗ꯭ꯔꯤꯅ ꯑꯝꯇ
ꯑꯗꯣ ꯍꯪꯉꯛꯑꯣ ꯗ꯭ꯔꯥꯏ ꯐ꯭ꯔꯨꯏꯠ
ꯀ ꯁꯆꯤꯗꯣ ꯀꯌꯥꯅꯣꯗꯣ
ꯑꯩꯗꯤ ꯄꯤꯁꯇꯥꯁꯨ ꯌꯦꯡꯗꯣ ꯌꯥꯝ ꯄꯥꯝꯃꯦ ꯍꯥꯏꯕ
ꯅꯣꯏ ꯂꯣꯏꯍꯟꯅꯤꯡꯉꯛꯑꯗꯤ ꯑꯗꯨꯝ ꯀꯩꯅꯣ ꯇꯧꯕꯤ ꯌꯥꯅꯤ ꯄꯩꯁꯥꯂꯦ ꯏꯗꯤꯅꯦ
ꯎꯝ ꯑꯗꯣ ꯃꯣꯏꯗꯣ ꯑꯅꯥꯕꯒꯤ ꯆꯠꯄꯅꯤꯅ ꯄꯣꯠ ꯆꯩꯗꯣ ꯌꯥꯝ ꯇꯞꯁꯟꯕꯗꯣ ꯇꯟꯕ ꯅꯣꯏ ꯏ ꯅꯝꯃꯗꯣ ꯀꯩ ꯅꯥꯏꯅꯣ
ꯊꯥꯏꯔꯣꯏꯗꯀꯤꯅꯦ
ꯃꯥ ꯅꯣꯏꯣꯏꯅꯤꯅ ꯀꯩꯦ
ꯑꯩꯈꯣꯏ ꯅꯗꯤ ꯅꯥꯗꯦ ꯑꯩꯈꯣꯏ ꯃꯥꯃ
ꯑꯣ ꯅꯣꯏꯅꯦ ꯀꯩꯅꯣ ꯅꯣꯏꯅꯦ ꯑꯩꯁꯨ ꯀꯩꯅꯣꯝ ꯅꯥꯏ ꯍꯥꯏꯗꯥꯏꯅꯦ
ꯅꯅꯥꯗꯦ
ꯑꯣ ꯑꯣ ꯆꯨꯝꯃꯦ ꯆꯨꯝꯃꯦ ꯃꯥꯃꯅꯤꯀꯣ ꯀꯩ ꯅꯥꯅꯣ
ꯃꯜꯇꯤꯄꯜ ꯃꯌꯂꯣꯃꯥ
ꯑꯁ ꯃꯅꯤꯄꯨꯔꯗ ꯂꯩꯕ ꯃꯤꯁꯦ ꯅꯥꯗꯤ ꯅꯥꯒꯜꯂꯤꯍꯦ ꯀꯣ ꯆꯤꯟꯖꯥꯛꯅꯅꯤ ꯈꯪꯗꯦ ꯑꯃꯅꯤ ꯈꯪꯗꯦ ꯑꯩꯈꯣꯏꯗꯤ ꯑꯗꯩꯗꯤ ꯅꯨꯄꯥꯁꯤꯡꯁꯦ ꯊꯥꯎꯁꯨ ꯌꯥꯝ ꯄꯥꯝꯃꯦ ꯍꯥꯏꯕ ꯃꯣꯏꯗꯤ ꯈꯤꯇꯪ ꯍꯟꯅꯨꯔꯗꯤ ꯉꯥꯔꯤꯒꯨꯝꯕ ꯃꯅꯝꯁꯦ ꯍꯩꯅꯗꯦ ꯍꯥꯏꯕ
ꯑꯦ ꯃꯤ ꯒꯥꯔꯤꯒꯨꯝꯕꯅ ꯆꯥꯅꯩ ꯍꯥꯏꯔꯒ ꯍꯟꯅꯨꯔꯩ ꯊꯥꯎ ꯆꯥꯗꯦꯕꯦꯝꯣ ꯑꯩꯈꯣꯏ ꯕꯥꯍꯣꯏꯗꯤ ꯍꯟꯅꯨꯔꯕꯅꯤ ꯊꯥꯎ ꯆꯥꯗ꯭ꯔꯦ ꯍꯧꯖꯤꯛ ꯄꯥꯁꯜ ꯍꯣꯏꯁꯨ ꯊꯥꯎ ꯆꯥꯅꯤꯡꯗ꯭ꯔꯦꯅ ꯍꯥꯏ
ꯀꯩꯅꯣ ꯈꯪꯗꯦꯗ ꯈꯔ ꯑꯃꯝꯅ ꯉꯥꯔꯤ ꯃꯅꯝꯗꯣ ꯍꯩꯅꯗꯦ ꯊꯥꯎ ꯉꯧꯔꯒ ꯆꯥꯕꯅ ꯍꯋꯥꯏ ꯊꯣꯡꯕꯒꯨꯝꯕ ꯆꯥꯕꯅ ꯍꯥꯎꯋꯦ ꯍꯥꯏ ꯈꯪꯗꯦ
ꯑꯗꯨꯝ ꯃꯤ ꯃꯤꯒꯤ ꯑꯣꯏꯔꯝꯃꯅꯤ
ꯎꯝ ꯗꯥꯏꯕꯦꯇꯤꯁ ꯌꯥꯝ ꯅꯥꯏꯔꯦ ꯅꯥꯟꯅꯩ ꯍꯥꯏꯕ
ꯗꯥꯏꯕꯦꯇꯤꯁꯁꯤꯗꯤ ꯆꯥꯛꯁꯤꯅꯅꯦ ꯑꯅꯝꯕ ꯆꯥꯛ ꯉꯥꯛꯇ ꯆꯥꯁꯟꯕꯩꯅꯦꯕ ꯍꯥꯏꯗꯤ
ꯎꯝ
ꯎꯝ ꯃꯊꯦꯜꯗꯨ ꯀꯩꯁꯨ ꯌꯥꯝꯗꯦꯗꯅ ꯃꯤꯅ ꯆꯥꯛ ꯕꯣꯜ ꯑꯃꯒ ꯁꯥꯏꯠꯗꯤꯁ ꯂꯤꯁꯤꯡꯃꯨꯛꯀ ꯆꯥꯕ ꯑꯩꯈꯣꯏꯅ ꯍꯦꯛꯇ ꯆꯥꯛ ꯄꯨꯨꯛ ꯈꯝꯃꯝꯃꯒ ꯏꯟꯁꯥꯡ ꯇꯦꯡꯀꯣꯠ ꯑꯃꯒ ꯆꯥꯕ ꯃꯣꯔ ꯃꯞꯄ ꯑꯃꯒ ꯆꯥꯕꯅꯤꯅ
ꯑꯗꯨꯅꯦ
ꯑꯗꯒꯤ ꯃꯤꯒꯤꯗꯤ ꯆꯥꯛ ꯇꯣꯛꯑꯒ ꯃꯤꯠ ꯄꯨꯡ ꯑꯅꯤꯁꯦ ꯌꯨꯝꯈꯠꯂꯒ ꯂꯩꯌꯣꯅ ꯂꯩꯅꯗ꯭ꯔꯣ
ꯎꯝ
ꯍꯈꯣꯏ ꯆꯥꯛ ꯑꯇꯣꯞꯄ ꯐꯐꯝ ꯆꯪꯒꯅꯤ
ꯑꯗꯩ ꯨ ꯑꯃꯨꯛ ꯍꯥꯞꯆꯤꯜꯜꯂꯤꯃꯤꯗꯣꯨ ꯖꯨ ꯊꯛꯆꯤꯂꯒ ꯑꯃꯨꯛ ꯇꯨꯝꯕ ꯑꯃꯨꯛ ꯌꯥꯎꯅꯔꯤꯃꯤꯗꯣ
ꯁꯤꯒꯤ ꯅꯤꯌꯣꯝꯁ ꯈꯪꯕ ꯑꯩꯈꯣꯏꯕꯥꯥꯎꯗ ꯄꯨꯡ ꯑꯅꯤꯁꯦ ꯀꯩꯁꯨ ꯆꯥꯊꯣꯛꯑ ꯃꯇꯨꯡ ꯄꯨꯡ ꯑꯅꯤꯁꯦ ꯀꯩꯁꯨ ꯐꯝꯗꯦꯕ
ꯐꯃꯨꯡꯗ ꯑꯗꯨꯝ ꯐꯃꯨꯡꯗ ꯑꯗꯨꯝ ꯂꯥꯝ ꯆꯟꯕ꯭ꯔꯅꯤ ꯑꯩꯈꯣꯏꯗꯨꯗꯣ
ꯑꯗꯣ ꯆꯥꯛꯆꯥ ꯏꯊꯛꯇꯤ ꯆꯥꯛ ꯆ ꯀꯣꯔꯤꯌꯥ ꯖꯄꯦꯅꯤꯁ ꯃꯣꯏꯅ ꯌꯥꯝ ꯍꯦꯜꯂꯤꯗꯣ ꯐꯖꯕꯦ ꯃꯣꯏꯗꯤ ꯌꯦꯡꯉꯣꯅꯦ ꯁꯥꯏꯠ ꯗꯤꯁꯇꯨ ꯃꯌꯥꯝ ꯍꯥꯞꯄꯅꯤ ꯅꯣꯡꯃꯒꯤ ꯑꯗꯩꯗꯤ ꯑꯃꯨꯛꯇꯪꯗ ꯄꯨꯜꯂꯞꯁꯨ ꯆꯥꯁꯤ
ꯅꯤꯌꯣꯝ ꯆꯨꯝꯕꯗꯣ
ꯎꯝ
ꯂꯣꯏꯅ ꯁꯤꯡꯕ ꯌꯥꯝ ꯍꯦꯟꯕꯖꯥꯠꯅꯤ
ꯑꯗꯣ ꯃꯣꯏꯒꯤꯅ ꯑꯃ ꯌꯦꯟ ꯊꯣꯡꯕ ꯍꯥꯏꯔꯣ ꯑꯗꯨꯝ ꯅꯣꯡꯃꯒꯤ ꯆꯥꯡ ꯆꯥꯡꯗ ꯆꯥꯏ ꯍꯥꯏꯕ ꯑꯩꯈꯣꯏꯒꯤꯅꯦ ꯍꯦꯛꯇ ꯌꯦꯟ ꯊꯣꯡꯉꯦ ꯍꯥꯏꯔꯅꯦ ꯇꯥꯡ ꯇꯥꯡ ꯊꯣꯡꯉꯃꯤꯅ ꯈꯪꯗꯦ ꯑꯗꯨꯝ ꯄꯪꯆꯥꯥ ꯆꯥꯁꯤꯟ ꯑꯃꯨꯛꯇ ꯄꯨꯂꯞ ꯆꯥꯥꯁꯟꯕꯤꯅꯤꯗꯣ
ꯑꯗꯨꯅꯦ ꯍꯥꯏꯁꯦ
ꯃꯤꯒꯤꯅꯞ ꯅꯣꯡꯃꯒꯤ ꯑꯗꯨꯝ ꯒ꯭ꯔꯥꯝ ꯑꯗꯨꯕꯨꯨ ꯆꯥꯈ꯭ꯔꯗꯤ ꯌꯥꯔꯦ ꯆꯥꯝꯃꯕꯨ ꯆꯥꯔꯁꯨ ꯑꯃꯁꯨ ꯆꯥꯔꯁꯨ ꯄ꯭ꯔꯣꯇꯤꯟ ꯅꯣꯡꯃꯒꯤ ꯗꯔꯀꯥꯔ ꯇꯥꯕ ꯄ꯭ꯔꯣꯇꯤꯟꯗꯣ ꯈꯛꯇꯪ ꯆꯥꯏꯌꯦꯕ ꯑꯩꯈꯣꯏꯒꯤꯅ ꯅꯣꯡꯃ ꯑꯃꯅ ꯄ꯭ꯔꯣꯇꯤꯟ ꯍꯦꯟꯕ ꯅꯣꯡꯃ ꯑꯃꯅ ꯄꯨꯡ ꯋꯥꯠ ꯋꯥꯠ
ꯅꯣꯡꯃ ꯑꯃꯅ ꯎꯠꯇꯤꯒ ꯀꯩꯅꯣꯒ ꯀꯥꯔꯕꯣꯍꯥꯏꯗ꯭ꯔꯦꯠ ꯉꯥꯛꯇ
ꯍꯣꯏ
ꯑꯗꯣ ꯑꯗꯨꯝ ꯍꯥꯎꯗꯤꯤ ꯍꯥꯎꯋꯦꯕ ꯑꯩꯈꯣꯏꯒꯤꯁꯤꯅꯀꯣ
ꯎꯝ ꯑꯗꯨꯕꯨꯗꯤ ꯃꯤ ꯃꯤꯒꯤꯆꯤꯟ ꯀꯩꯅꯣꯅꯤꯅ ꯍꯥꯎ ꯇꯥꯕꯅꯤꯅ
ꯑꯗꯨ ꯑꯅꯤꯦꯛꯁꯇ ꯄꯣꯛꯑꯝꯃꯕꯅꯤꯅ ꯆꯥꯟꯅꯖꯕꯤꯗꯣ
ꯎꯝ ꯅꯣꯡ ꯐꯥꯗꯣꯛꯑꯒ ꯁꯨꯝ ꯆꯥꯅꯤꯡꯉꯨꯕꯒꯤ ꯋꯥꯅꯤꯗ ꯃꯣꯏ ꯆꯤꯟꯖꯥꯛꯁꯤꯅ ꯑꯗꯨꯝ ꯆꯥꯎꯕꯒ ꯍꯥꯏꯗꯤ ꯑꯩꯈꯣꯏꯁꯨ ꯀꯣꯏꯁꯨ ꯉꯝꯃꯒꯦ
ꯑꯁꯀꯤꯝ ꯁꯤꯁꯤꯗ ꯑꯗꯨꯝ ꯍꯧꯔꯦ ꯌꯥꯝ ꯍꯥꯎꯗꯣꯏ ꯃꯥꯜꯂ ꯃꯣꯏꯅ ꯆꯥꯕꯗ ꯑꯩꯈꯣꯏꯅ ꯆꯥꯔ ꯀꯥꯟꯗꯨꯗ ꯍꯥꯎꯗꯦꯕꯗꯣ
ꯑꯗꯨ ꯈꯪꯗꯦ ꯃꯣꯏꯅ ꯍꯩꯇꯕꯩꯅꯤ ꯑꯩꯈꯣꯏꯅ ꯍꯩꯇꯕꯩꯅꯤ ꯈꯪꯗꯦ ꯑꯃꯅꯤ ꯈꯪꯗꯦꯁꯨꯥꯎ ꯍꯥꯎꯇꯦꯛꯑꯗꯤ
ꯑꯗꯨꯅ ꯍꯥꯏꯁꯦ ꯑꯗꯣ ꯃꯣꯏꯅ ꯆꯥꯔꯛꯑꯀꯥꯟꯗ ꯌꯥꯝ ꯍꯥꯎꯗꯣꯏ ꯃꯥꯜꯂꯦ ꯍꯥꯏꯕ
ꯎꯝ ꯃꯣꯏꯗꯤ ꯆꯥꯛꯀ ꯀꯤꯝꯆꯤꯒꯗꯪ ꯑꯗꯨꯝ ꯇꯧꯔ ꯆꯥꯗ꯭ꯔꯣ ꯑꯩꯈꯣꯏꯅ ꯑꯃꯨꯛ ꯊꯨꯝꯁꯨ ꯊꯨꯝꯁꯨ ꯅꯝꯗꯝꯕꯤ ꯑꯗꯨ ꯆꯥꯛꯀ ꯆꯥꯔ ꯈꯩꯅꯣ ꯍꯥꯎꯋꯏꯗꯨꯕ
ꯊꯨꯄꯦ ꯊꯨꯄꯦꯠꯀ ꯇꯧꯔꯒ
ꯑꯗꯨꯅꯦ ꯍꯥꯏꯁꯦ
ꯑꯗꯨꯅ ꯑꯩꯁꯦ ꯃꯣꯔꯣꯛꯁꯨ ꯁꯥꯕ ꯊꯨꯝꯗ ꯊꯨꯝꯕ ꯊꯨꯝꯅ ꯄ꯭ꯔꯥꯅꯤꯜ
ꯑꯩꯈꯣꯏꯒꯤꯅ ꯑꯃꯨꯛ ꯑꯊꯨꯝꯕꯁꯦ ꯀꯌꯥ ꯆꯥꯅꯤꯡꯗꯦꯗꯅꯣ ꯑꯩꯈꯣꯏꯒꯤꯅꯤ ꯌꯥꯛꯏꯒꯦ ꯌꯥꯔꯦꯗꯣ ꯍꯥꯎꯖꯕꯤꯅꯤ ꯌꯥꯗꯦ ꯍꯈꯣꯏ
ꯈꯤꯇꯪꯒ ꯍꯥꯞꯆꯜꯂꯗꯤ ꯍꯥꯎꯅꯤꯅ
ꯎꯝ ꯑꯁ ꯃꯊꯪꯒꯤ ꯕꯥꯏ ꯚꯥꯏꯗꯤꯅꯦ ꯃꯤ ꯍꯧꯔꯒꯨꯝꯁꯦ
ꯍꯧꯔꯔꯣꯏ ꯍꯧꯔꯔꯣꯏ ꯃꯊꯪꯒꯤ ꯅꯠꯇꯦ ꯍꯟꯇꯛ ꯍꯟꯇꯛ ꯂꯥꯛꯇꯣꯔꯤꯁꯦ
ꯑꯣ ꯀꯥꯕꯨꯨꯗ
ꯑꯩꯈꯣꯏ ꯑꯩꯈꯣꯏ ꯨꯡꯉꯣꯁꯨ ꯑꯩꯈꯣꯏ ꯃꯔꯛꯇ ꯑꯗꯨꯝ ꯌꯥꯎꯔꯅꯤ ꯍꯥꯏꯕꯅꯦ
ꯎꯝ
ꯎꯝ
ꯑ ꯃꯤ ꯑꯩꯈꯣꯏ ꯑꯍꯨꯝꯗꯨ ꯆꯤꯟꯖꯥꯛꯇꯨ ꯃꯤ ꯃꯤꯒ ꯃꯥꯟꯅꯗ꯭ꯔꯤꯔꯥ ꯈꯪꯗꯦꯕ ꯃꯣꯏ ꯃꯆꯤꯟꯅꯥꯎꯅ ꯁꯣꯏꯔꯤꯔꯥ ꯃꯤꯅ ꯃꯥꯟꯅ ꯃꯤꯒ ꯑꯩꯈꯣꯏꯒ ꯃꯥꯟꯅꯗ꯭ꯔꯤꯔꯗꯤ ꯈꯪꯗ꯭ꯔꯦꯕ
ꯑ ꯀꯩꯅꯣꯗꯨꯣ ꯆꯥꯈꯠꯂꯛꯏ ꯑꯗꯨꯗꯤ ꯕꯇꯟ ꯃꯁꯔꯨꯝꯗꯣ ꯑꯩꯈꯣꯏꯅ ꯆꯥꯅꯤꯡꯗꯦ ꯇꯧꯗꯣꯏꯣ ꯌꯥꯝ ꯍꯥꯎꯋꯅꯤ ꯆꯥꯈꯠꯂꯛꯏ ꯑꯗꯨꯗꯤ
ꯑꯗꯨꯅꯦ ꯑꯗꯨ ꯀꯃꯥꯏꯅ ꯄꯩꯁꯥ ꯄꯥꯗꯣꯏꯅꯣꯕ ꯍꯥꯟꯅ ꯄꯩꯁꯥ ꯂꯣꯏ ꯈꯣꯝꯒꯠ ꯂꯧꯔꯒ ꯄꯨꯂꯞ ꯇꯧꯈꯤꯕ ꯑꯣꯏꯗꯤ ꯐꯩ ꯑ ꯆꯥꯅꯤꯡꯒꯨꯝ ꯆꯥꯅꯤꯡꯕꯒꯨꯝ ꯇꯧꯕ ꯃꯤꯗꯨꯗꯕꯨ ꯀꯃꯥꯏꯅ ꯂꯨꯄꯥ ꯆꯍꯨꯝ ꯆꯍꯨꯝ ꯇꯥꯔꯦ ꯄꯤꯔꯛꯑꯣ ꯍꯥꯏꯗꯣꯏꯅꯣꯕ
ꯑꯩꯈꯣꯏꯒꯤ ꯑꯩꯈꯣꯏ ꯌꯨꯝ ꯁꯥꯕ ꯂꯣꯏꯔꯗꯤ ꯑꯩꯈꯣꯏꯒꯤ ꯅꯛꯊꯤꯒꯕꯅꯤ ꯀꯩꯀꯥ ꯑꯣꯏꯣꯏꯅꯤꯠꯇꯗ ꯑꯁꯥꯡꯕꯅꯤꯅꯅꯦꯀꯣ
ꯎꯝ
ꯑꯗꯨ ꯑꯗꯨꯝ ꯇꯧꯔꯁꯨ ꯌꯥꯅꯤ ꯑꯃ ꯕꯔꯕꯤꯀ꯭ꯌꯨꯒꯤ ꯀꯩꯅꯣ ꯃꯆꯥ ꯑꯃ ꯂꯩꯔꯕ ꯂꯩꯔꯪ ꯃꯆꯥꯗꯨꯃ ꯂꯩꯔꯕ ꯂꯩꯔꯛ ꯃꯆꯥꯗꯨꯃ ꯂꯩꯔꯒ ꯂꯨꯄꯥ ꯂꯤꯁꯤꯡ ꯆꯥꯝꯃꯉꯥꯃꯨꯛꯇꯪ ꯄꯤ ꯍꯥꯏꯕꯅꯦꯕ
ꯑꯣ ꯑꯣꯛꯇꯣ ꯑꯃ ꯀꯩꯅꯣ ꯏꯆꯦ ꯆꯥꯎꯗꯤ ꯍꯩꯅꯗꯕꯃꯤꯅ ꯌꯥꯝꯅ ꯂꯧꯗꯕꯤꯗ ꯃꯍꯥꯎꯒꯤ ꯑꯣꯏꯅ ꯀꯦꯖꯤ ꯃꯈꯥꯏꯃꯨꯛꯇꯪ ꯂꯧꯔꯦꯅ ꯎꯝ
ꯨ ꯌꯥꯝ ꯃꯨꯜꯍꯟꯗꯕꯤꯗ ꯑꯃꯨꯛꯇꯪꯒ ꯀꯥꯝꯊꯣꯛꯑꯒ ꯄꯥꯞ ꯄꯅ ꯁꯣꯏꯌꯦꯦꯗꯅ
ꯍꯣꯏ
ꯑꯗꯨꯒ ꯃꯣꯏꯒꯤ ꯕꯣꯁꯥꯟ ꯁꯦꯝꯕꯗꯣ
ꯎꯝ
ꯑꯗꯨꯃꯥꯏꯅ ꯇꯧꯔꯒ ꯍꯥꯎꯅꯤ ꯍꯥꯏꯕ
ꯎꯝ
ꯍꯣꯏ ꯃꯔꯤ ꯃꯉꯥꯗꯪ ꯇꯧꯖꯔꯗꯤ ꯄꯦꯟꯗꯕ ꯄꯦꯟꯕ ꯄꯣꯠ ꯃꯤ ꯍꯦꯛ ꯂꯥꯝꯁꯤꯜꯂꯨꯄꯁꯤꯗ ꯑꯆꯦ ꯆꯥꯁꯤꯟꯅꯅꯦ ꯍꯦꯛꯇ ꯍꯥꯏꯖꯤꯜꯂꯕꯅꯤ ꯕꯦꯛꯇ ꯑꯗꯨ ꯃꯤ ꯃꯥꯅ ꯍꯥꯏꯖꯤꯜꯂꯨꯔꯕꯅꯤ ꯑꯩꯈꯣꯏ ꯂꯥꯛ ꯑꯣꯜꯂꯛꯑꯣ ꯍꯥꯏꯔꯗꯤ ꯂꯥꯛꯅ ꯅꯣꯏꯒꯤ ꯀꯃꯥꯏꯅ ꯍꯥꯏꯅꯤꯌꯦ
ꯎꯝ ꯍꯦꯛꯇ ꯇꯧꯋꯦ ꯍꯥꯏꯕ ꯃꯥꯗꯤ ꯍꯣꯌꯥꯗꯨ ꯌꯥꯝ ꯐꯩꯌꯦꯕ
ꯍꯨ
ꯍꯥꯏꯔꯨꯔꯒꯅꯤ ꯍꯦꯛꯇ ꯁꯥꯎꯔꯛꯀꯗꯣꯏꯕ
ꯃꯣꯏꯁꯦ ꯌꯥꯎꯗꯤ ꯌꯥꯎꯖꯅꯤꯡꯉꯦꯕꯀꯣ ꯑꯩꯈꯣꯏꯅ ꯇꯧꯕꯁꯦ ꯑꯗꯨ ꯑꯣꯏꯔꯁꯨ ꯍꯩꯅꯒꯟꯗꯕ ꯍꯥꯏꯒꯗ꯭ꯔꯥ ꯇꯧꯋꯦꯕ ꯃꯈꯣꯏ ꯃꯁꯥꯗ ꯑꯩꯈꯣꯏꯒꯤꯅ ꯑꯃꯨꯛ ꯌꯥꯗ ꯌꯥꯏꯗꯅ
ꯎꯝ
ꯑꯗ ꯍꯥꯎꯔꯁꯨ ꯍꯥꯎꯇ꯭ꯔꯁꯨ ꯑꯩꯈꯣꯏꯗꯤ ꯑꯩꯈꯣꯏꯒꯤ ꯑꯦꯐꯔꯠ ꯈꯔ ꯊꯥꯗꯔꯗꯤꯦ ꯄꯥꯎꯖꯥꯅ ꯆꯥꯕꯤ ꯈꯪꯕꯨꯅꯦꯕ ꯑꯩꯈꯣꯏꯅ
ꯍꯣꯏ
ꯑꯗꯨ ꯃꯣꯏꯒꯤꯅ ꯍꯩꯅꯒꯟꯕ ꯑꯃ ꯑꯗꯨꯝ ꯌꯥꯎꯋꯦꯕ
ꯑꯗꯣ ꯈꯪꯗꯦꯗ ꯑꯩꯈꯣꯏꯁꯨ ꯃꯤꯅ ꯁꯤꯜꯂꯝꯕ ꯑꯣꯏꯇꯥꯔꯗꯤ ꯑꯗꯨꯝ ꯍꯥꯎꯦ ꯍꯧꯒꯦꯔ ꯍꯧꯥꯎꯔꯒꯦꯔ ꯑꯗꯨꯝ ꯍꯧꯋꯦꯅ ꯑꯗꯨꯝ ꯆꯥꯏꯗꯅ
ꯎ
ꯑꯗꯨꯅ ꯃꯊꯪꯗꯤ ꯃꯊꯪꯗꯤ ꯀꯦꯛꯁꯨ ꯌꯥꯎꯁꯤ
ꯃꯊꯪꯗꯨꯗꯤ ꯍꯟꯊꯛ ꯍꯥꯏꯌꯨꯅꯦ ꯍꯧꯖꯤꯛꯁꯦ ꯖꯨꯂꯥꯏ ꯌꯧꯔꯕꯅꯤ ꯖꯨꯂꯥꯏ ꯗꯤꯁꯦꯝꯕꯔꯗ ꯊꯥ ꯃꯉꯥ ꯈꯤꯇꯪ ꯉꯥꯏꯔꯕꯅꯤ ꯈꯪꯉꯦꯗꯅ
ꯀꯦꯛꯅꯦ ꯀꯔꯤ ꯀꯔꯤꯅꯣ ꯇꯧꯔꯒ ꯆꯥꯔꯁꯦ
ꯑꯩꯅ ꯈꯜꯂꯤꯁꯦ ꯍꯟꯗꯛ ꯇꯨꯏꯁꯟ ꯄꯩꯁꯥꯁꯦ ꯄꯤꯔꯛꯑꯗꯤ ꯃꯦꯡꯒꯣꯒꯤ ꯍꯤꯜꯁꯦ ꯂꯩꯒꯦ ꯁꯤꯅꯦꯕ
ꯀꯗꯥꯥꯏꯗ ꯆꯠꯄꯗ ꯁꯦꯠꯇꯣꯏꯅꯣꯅꯣꯅ ꯑꯃꯨꯛꯁꯨ ꯈꯜꯂꯛꯑꯦꯕ ꯑꯩꯗꯤ ꯂꯩꯗꯤ ꯂꯩ ꯌꯥꯝ ꯂꯩꯅꯤꯡꯕ ꯑꯩ ꯍꯤꯜꯁ ꯑꯃ ꯅꯠ ꯇꯣꯞꯁ ꯇꯣꯞꯁ ꯑꯅꯤꯁꯨ ꯄꯥꯝꯃꯦꯕ
ꯆꯠꯄ ꯆꯠꯂꯗꯤ ꯑꯗꯨꯝ ꯂꯩ ꯅꯠꯇꯦ ꯆꯠꯄ ꯑꯃꯗꯤꯗꯤ ꯑꯗꯨꯝ ꯂꯩ ꯀꯦꯐꯦꯗꯕꯨ ꯆꯠꯂꯁꯨ ꯑꯗꯨꯝ ꯑ ꯈꯔ ꯀꯥꯞꯄꯨ ꯌꯥꯏ ꯀꯩꯅꯣ
ꯍꯗ ꯑꯩꯈꯣꯏꯅꯗꯤ ꯑꯗꯨꯃꯥꯏꯅ ꯑꯦꯛꯁꯦꯇꯤꯛ ꯑꯣꯏꯕꯒꯤ ꯄꯣꯠꯁ ꯈꯟꯗ꯭ꯔꯗꯅ ꯑꯩꯈꯣꯏꯗꯤ ꯃꯤꯅꯤꯃꯜꯅꯦꯕ ꯑꯩꯈꯣꯏꯅ ꯍꯤꯡꯉꯤꯁꯤꯗꯤ ꯑꯦꯁꯇꯦꯇꯤꯛꯀꯗꯣ ꯑꯥꯗ ꯊꯝꯈ꯭ꯔꯦꯕ ꯑꯩꯈꯣꯏꯗꯤ
ꯈꯟꯗꯦꯗ ꯏꯁꯥꯅ ꯃꯇꯤꯛ ꯆꯥꯗ꯭ꯔꯒ ꯀꯔꯤ ꯀꯥꯟꯅꯗꯣꯏꯅꯣ
ꯑꯗꯨꯅꯦꯕ ꯑꯁ ꯇꯣꯂꯣꯞ ꯇꯣꯂꯣꯞ ꯁꯥꯔꯗꯤ ꯈꯜꯂꯛꯑꯦꯕ ꯑꯗꯨ ꯑꯣꯏꯔꯁꯨ ꯃꯤ ꯇꯧꯅꯕꯅꯤꯅ ꯑꯃꯨꯛꯁꯨ ꯉꯥꯏꯍꯥꯛꯇꯪ ꯅꯣꯏꯗ ꯃꯤꯅ ꯇꯧꯅꯕꯗꯨ ꯑꯣꯏꯗ ꯑꯗꯨꯝ ꯄꯥꯝꯗꯣꯏꯅꯦꯕ
ꯎꯝ ꯑꯗꯣ ꯑꯩ ꯀꯌꯥ ꯂꯩꯇꯦꯗ ꯑꯗꯨꯒꯨꯝꯕꯗꯤ ꯑꯗꯨꯗꯤ ꯌꯨꯝ ꯊ ꯀꯥꯏꯒꯦ ꯀꯥꯏꯕ ꯑꯗꯨꯒꯨꯝꯕꯗꯤ ꯀꯩꯁꯨ ꯀꯟꯕꯤꯗꯦ ꯑꯩꯅ ꯇꯤꯟꯅꯔꯛꯄ ꯏꯃꯥꯟꯅꯕꯤꯈꯩꯁꯨ ꯑꯗꯨꯝ ꯐꯩ ꯐꯩꯌꯦꯕ ꯑꯃ ꯀꯩ ꯍꯥꯏꯅꯤ ꯃꯤꯒꯤ ꯃꯌꯨꯝ ꯊꯤ ꯀꯥꯏꯅꯒ ꯅꯣꯛꯅꯕ ꯑꯗꯨꯒꯨꯝꯕꯗꯤ ꯑꯝꯇ ꯂꯩꯇꯦ
ꯕꯨꯗꯤ ꯌꯥꯎꯗꯌꯦ
ꯎꯝ ꯑꯗꯨꯅ ꯀꯩꯁꯨ ꯏꯀꯥꯏꯕ ꯀꯩꯀꯥ ꯐꯥꯎꯗꯦꯕ
ꯑꯣꯥ ꯑꯗꯨ ꯑꯗꯨꯕꯨꯒꯨꯝꯕꯗꯤ ꯌꯥꯎꯗꯦꯕ ꯑꯩꯈꯣꯏꯁꯨ ꯑꯗꯨ ꯑꯣꯏꯔꯁꯨ ꯂꯥꯛꯑ ꯐꯐꯝ ꯂꯩꯇꯕꯗꯣ ꯑꯩꯈꯣꯏꯒꯤ ꯃꯣꯏ ꯌꯥꯝ ꯂꯥꯛꯆꯅꯤꯡꯉꯦꯕ ꯆꯥꯛ ꯁꯥꯟꯅꯕ ꯍꯧꯖꯤꯛ ꯑꯩꯈꯣꯏꯗ ꯌꯥꯝ ꯆꯥꯟꯅꯖꯅꯤꯡꯉꯦꯕ
ꯍꯣꯏ ꯀꯩꯅꯣꯝ ꯇꯧꯕꯁꯦ ꯑꯩꯈꯣꯏꯔꯣꯝꯗ ꯍꯦꯛꯇ ꯂꯥꯛꯅꯤꯡꯗ꯭ꯔꯣ ꯃꯣꯏꯁꯦ
ꯑꯗꯨꯒ ꯑꯩꯅ ꯐꯝꯐꯝ ꯂꯩꯇꯕꯅꯤꯅ ꯑꯗꯒꯤ ꯑꯃꯨꯛ ꯑꯩꯈꯣꯏ ꯌꯨꯝꯗꯨꯅ ꯑꯩꯈꯣꯏ ꯑꯍꯨꯝ ꯃꯔꯤꯗꯪ ꯂꯩꯔꯒ ꯑꯗꯨꯝ ꯇꯧꯕꯗꯤ ꯐꯩ ꯑꯩꯈꯣꯏ ꯚꯥꯏ ꯃꯤ ꯂꯥꯛꯁꯟꯕ ꯑꯃꯨꯛ ꯌꯥꯎꯕꯅꯤꯅꯅꯦ
ꯎꯝ
ꯅꯨꯡꯉꯥꯏꯇꯦꯕ ꯐꯝꯐꯝ ꯂꯨꯐꯝ ꯂꯩꯇꯕꯁꯦ ꯍꯟꯗꯛ ꯌꯨꯝ ꯁꯥꯔꯕꯗ ꯑꯩꯅ ꯀꯧꯔꯒ ꯆꯥꯛ ꯄꯤꯖꯒꯗꯕꯅꯦ ꯌꯨꯝ ꯁꯥꯔ ꯂꯣꯏꯕꯒ ꯁꯪꯒꯥꯕ ꯂꯣꯏꯕ
ꯇꯧꯕꯦ ꯋꯥꯅꯦꯕ ꯄꯥꯎꯗꯣ ꯑꯝꯇ ꯐꯥꯎꯕꯤꯗꯕꯒꯤ ꯇꯧꯕꯩ ꯋꯥꯅꯦꯕ
ꯑꯗꯣ ꯈꯪꯗꯦ ꯑꯩꯗꯤ ꯍꯥꯏ ꯁ꯭ꯀꯨꯜꯒꯤ ꯏꯃꯥꯟꯅꯕꯤꯁꯤꯡꯁꯤꯒ ꯍꯦꯟꯅ ꯄꯥꯎ ꯐꯥꯎꯅꯩ ꯍꯥꯏꯕꯁꯨ ꯐꯥꯎꯅꯗꯦ ꯍꯥꯏꯁꯦ ꯃꯣꯏꯅ ꯍꯦꯟꯅ ꯍꯦꯟꯅ ꯐꯥꯎꯅꯩꯌꯦꯑꯕ ꯍꯣꯏ ꯂꯩꯀꯥꯏꯒꯤ ꯑꯩꯈꯣꯏ ꯑꯍꯨꯝ ꯃꯔꯤꯕꯨꯗꯤ ꯑꯗꯨꯝ ꯑꯩꯈꯣꯏ ꯑꯍꯨꯝ ꯃꯔꯤꯗꯤ ꯑꯩꯈꯣꯏ ꯑꯍꯨꯝ ꯃꯔꯤꯗꯨꯒꯤꯅ
ꯎꯝ ꯑꯩꯒꯤꯕꯨ ꯃꯣꯏꯅ ꯀꯣꯜ ꯇꯧꯔꯛꯑꯒ ꯄꯥꯏꯕꯤꯔꯤꯗꯣ ꯃꯉꯥꯏꯔꯦ ꯑꯩꯅꯒꯗꯤ ꯅꯣꯡꯃꯇ ꯃꯣꯏ ꯅꯤꯡꯁꯤꯡꯍꯧꯗꯦꯕ ꯑꯗꯨꯅꯔꯁꯨ ꯈꯪꯗꯦ ꯑꯃꯨꯛ ꯇꯠꯈ꯭ꯔꯕ ꯖꯥꯠꯂꯥ ꯀꯔꯤꯅꯣ ꯇꯧꯔꯤꯁꯤꯅ ꯀꯣꯜꯁꯦ ꯇꯥꯕ꯭ꯔꯣ ꯅꯪꯒꯤ ꯀꯣꯜꯗꯣ ꯋꯥꯔꯤ ꯑꯃꯝꯇ ꯁꯥꯟꯅꯊꯣꯛꯈ꯭ꯔꯣ ꯑꯗꯨꯒ ꯀꯩꯅꯣ ꯇꯧꯋꯣ ꯋꯥꯔꯤ ꯁꯥꯟꯅ ꯊꯣꯛꯈ꯭ꯔꯒ ꯍꯣꯔꯦꯟ ꯇꯧꯔꯛꯀꯦ ꯈꯣꯠꯀꯦ ꯑꯗꯣ ꯐꯖꯅ ꯍꯥꯏꯅꯈ꯭ꯔꯕ ꯅꯠꯇ꯭ꯔꯗꯤ ꯌꯥꯔꯗ ꯍꯟꯖꯤꯟ ꯍꯟꯖꯤꯟ ꯇꯧꯔ ꯂꯩꯔꯒ ꯀꯣꯜ ꯂꯣꯏ ꯑꯗꯨꯝ ꯀꯩ ꯍꯛꯇ ꯀꯣ ꯂꯥꯛꯁꯜꯂꯛꯄꯗꯨꯣ
ꯁꯤꯁ ꯃꯤꯅꯤꯠ ꯁꯨꯨꯔꯔꯕꯅꯤꯅꯦ
ꯃꯔꯛ ꯃꯔꯛꯇ ꯀꯣ ꯂꯥꯛꯁꯟꯕꯗ ꯇꯂꯛꯄ ꯃꯥꯜꯂꯦ ꯇꯥꯏꯌꯦ ꯍꯜꯂꯣ
ꯅꯪꯅ ꯉꯥꯡꯕꯗꯤ ꯑꯩꯅ ꯇꯥꯏꯌꯦꯕ ꯑꯗꯨꯒ ꯅꯪꯒꯤꯗꯣ ꯃꯔꯛꯇ
ꯐꯣꯔꯇꯤ ꯁꯤꯛꯁ ꯐꯣꯔꯇꯤ ꯁꯦꯟ ꯐꯇꯤ ꯐꯣꯔꯇꯤ ꯅꯥꯏꯟ ꯐꯤꯇꯤꯇ ꯋꯥꯇ
ꯑꯗꯨꯃꯥꯏꯅ ꯇꯧꯒꯗ ꯑꯗꯨ ꯃꯤꯅꯤꯠ ꯐꯥꯗ꯭ꯔꯤꯕ ꯅꯪꯗꯗ ꯑꯩꯁꯦ ꯇꯨꯏꯁꯟ ꯇꯝꯕꯁꯦ ꯇꯣꯛꯁꯨ ꯇꯣꯛꯅꯤꯡꯉꯕꯅꯦ ꯌꯥꯝꯅ ꯄꯩꯁꯥꯗꯣ ꯏꯟꯊꯤ ꯅꯨꯡꯉꯥꯏꯅ ꯑꯗꯨ ꯄꯤꯗꯕꯅꯤꯅ ꯌꯥꯝ ꯇꯜꯂꯦꯕ ꯃꯣꯏ